ꯍꯂꯣ ꯑꯥ ꯇꯥꯔꯦ
ꯑꯣ ꯑꯩꯁꯨ ꯇꯥꯔꯦ ꯇꯥꯔꯦ ꯇꯥꯔꯦ
ꯑꯨꯝ
ꯀꯔꯤ ꯇꯧꯔꯤ ꯆꯥꯛ ꯊꯣꯡꯉꯕ ꯀꯃꯥꯏꯅ ꯇꯧꯔꯦ
ꯑꯁꯨꯝ ꯂꯩꯔꯝꯕꯅꯤ ꯑꯩ ꯑꯩ ꯀꯩꯅꯣꯝꯃ ꯍꯥꯏꯕꯤꯒꯦ ꯋꯥꯔꯤ ꯑꯃ ꯂꯤꯕꯤꯒꯦ
ꯍꯣꯏ ꯂꯤꯔꯛꯑꯣ
ꯑꯨꯝ ꯆꯤꯡꯒꯤ ꯏꯃꯧ ꯍꯥꯏꯌꯦ ꯑꯍꯥꯟ ꯜ ꯄꯟꯗꯨ ꯋꯥꯔꯤ ꯃꯆꯥ ꯍꯥꯏ ꯆꯤꯡꯒꯤ ꯏꯃꯧ ꯀꯩ ꯋꯥꯔꯤꯗꯣ ꯇꯥꯈ꯭ꯔꯕ ꯆꯤꯡꯃꯤ ꯅꯤꯉꯣꯟꯜꯁꯦ ꯌꯥꯗꯕꯗꯣ
ꯑꯣ ꯑꯣ ꯑꯃꯩ ꯑꯇꯩꯩꯅ ꯆꯤꯡꯃꯤ ꯅꯤꯉꯣꯜ ꯁꯨꯌꯥ ꯌꯥꯗꯕꯒꯤ ꯏꯟꯊꯣꯛꯄꯒꯤ ꯋꯥꯔꯤꯗꯨꯔꯥ
ꯑꯥ ꯑꯥ ꯍꯣꯏ ꯍꯣꯏ ꯍꯣꯏ
ꯑꯣ ꯑꯗꯨ ꯊꯥꯏꯅ ꯑꯩꯈꯣꯏꯅ ꯑꯉꯥꯡ ꯑꯣꯏꯔꯤꯉꯩꯗ ꯑꯩꯈꯣꯏ ꯏꯕꯣꯛꯍꯣꯏ ꯏꯄꯨꯨ ꯍꯣꯏꯅ ꯄꯤꯕꯤꯗꯅ ꯇꯥꯒꯔꯦ ꯑꯗꯣ ꯅꯤꯡꯁꯤꯡꯕ ꯑꯣꯏꯅ ꯇꯥꯁꯦ ꯌꯥꯏꯌꯦ
ꯎꯝ ꯎꯝ ꯍꯣꯏ ꯑꯗꯨꯅꯦ ꯑꯗꯣ ꯍꯥꯏꯗꯤ ꯊꯥꯏꯅꯉꯩꯒꯤ ꯃꯇꯝꯗꯗꯤ ꯆꯤꯡꯃꯤ ꯅꯤꯉꯣꯜꯁꯦ ꯆꯤꯡꯃꯤ ꯅꯤꯉꯣꯜꯁꯦ ꯃꯥꯡꯉꯤ ꯁꯦꯡꯉꯤ ꯌꯥꯝ ꯈꯥꯏꯗꯣꯛꯅꯔꯝꯃꯤꯗꯅꯀꯣ
ꯑꯥ ꯑꯥ ꯑꯥ
ꯃꯥꯡꯉꯤ ꯁꯦꯡꯉꯤ ꯈꯥꯏꯗꯣꯛꯅꯔꯝꯕꯅꯤꯅ ꯍꯥꯏꯕꯗꯤ ꯎꯝ ꯀꯔꯤ ꯍꯥꯏꯇꯥꯔꯦ ꯊꯥꯏꯅꯒꯤꯒꯤ ꯑꯍꯟꯗꯤ ꯒꯧꯔꯤꯌꯥ ꯙꯔꯃꯥ ꯀꯥꯏꯅꯒ ꯆꯠꯅꯔꯝꯃꯤꯗꯅ ꯌꯥꯝꯅ ꯀꯟꯅꯀꯣ ꯑꯗꯨꯅ ꯆꯠꯅꯔꯝꯕꯅꯤꯅ ꯑꯥ ꯃꯣꯏꯅ ꯍꯥꯏꯗꯤ ꯆꯤꯡꯗꯤ ꯁꯥ ꯉꯥ ꯆꯥꯕꯅꯤ ꯑꯗꯨ ꯆꯥꯕꯅꯤ ꯀꯥꯏꯅꯒ ꯈꯟꯖ ꯈꯟꯖꯥꯕꯗꯣ ꯃꯣꯏꯒꯤ ꯋꯥꯈꯟꯗ ꯑꯗꯨꯅ ꯃꯥꯡꯉꯤ ꯁꯥ ꯁꯟ ꯑ ꯆ ꯆꯥꯕ ꯍꯥꯏꯕꯁꯤꯃꯛꯇꯕꯨ ꯌꯥꯝꯅ ꯐꯠꯇꯦ ꯈꯣꯠꯇꯦ ꯀꯥꯏꯅꯒ ꯍꯥꯏꯗꯅꯀꯣ ꯍꯥꯏꯗꯤ ꯙꯔꯃ ꯂꯩꯇꯕ ꯃꯤꯅꯤ ꯈꯣꯠꯅꯤ ꯀꯥꯏꯅ ꯍꯥꯏꯗꯅ ꯑꯗꯨꯗꯨꯅ ꯑꯥ ꯀꯔꯤ ꯍꯥꯏꯇꯥꯔꯦ ꯑꯗꯨꯃꯥꯏꯅ ꯃꯥꯡꯉꯤ ꯈꯣꯠꯂꯤꯅ ꯇꯧꯅꯔꯝꯃꯦꯕ ꯑꯗꯨꯕꯨ ꯍꯥꯏꯗꯤ ꯑ ꯍꯧꯖꯤꯛꯀꯤ ꯃꯇꯝꯗꯗꯤ ꯆꯞ ꯃꯥꯟꯅꯔꯦꯗꯅꯀꯣ ꯆꯤꯡꯃꯤ ꯍꯥꯏꯕ ꯂꯩꯇꯦ ꯇꯝꯃꯤ ꯍꯥꯏꯕ ꯂꯩꯇꯦ ꯃꯨꯁꯂꯤꯝ ꯍꯥꯏꯕ ꯂꯩꯇꯦ ꯑꯃ ꯍꯥꯏꯕ ꯂꯩꯇꯦꯕ ꯍꯥꯏꯗꯤ ꯊꯃꯣꯏꯅꯕꯨ ꯁꯦꯡꯅꯔꯗꯤ ꯊꯃꯣꯏꯅꯕꯨ ꯃꯥꯅꯦ ꯃꯥꯅꯦ ꯌꯥꯗ ꯌꯥꯗ ꯌꯥꯗ ꯌꯥꯅꯕ ꯉꯥꯛꯇꯅꯦꯕ ꯑꯗꯨꯅ ꯊꯝꯃꯣꯏ ꯁꯦꯡꯕꯁꯦ ꯃꯤꯑꯣꯏꯕꯒꯤ ꯀꯔꯤ ꯍꯥꯏꯇꯥꯔꯦ ꯍꯤꯡꯕꯗ ꯌꯥꯝꯅ ꯗꯔꯀꯥꯔ ꯑꯣꯏꯕꯗꯣ
ꯊꯧꯗꯥꯡ ꯑꯃꯅꯦꯕ ꯃꯇꯝ ꯈꯨꯗꯤꯡꯃꯛꯇ ꯊꯃꯣꯏ ꯊꯦꯡꯕ ꯍꯥꯏꯕꯁꯤꯅ ꯃꯇꯝ ꯈꯨꯗꯤꯡꯃꯛꯇ ꯑꯥ ꯃꯥꯏ ꯄꯥꯛꯄ ꯑꯣꯏꯒꯜꯂꯦ ꯑꯗꯨꯕꯨ ꯐꯠꯇꯕ ꯇꯧꯕꯁꯦ ꯃꯥꯒꯤ ꯀꯔꯃ ꯍꯥꯏꯕ ꯑꯃ ꯂꯩꯕꯅꯤꯅ ꯀꯩꯗꯧꯅꯨꯡꯗ ꯃꯤꯉꯣꯟꯗ ꯐꯠꯇꯕ ꯇꯧꯔꯣꯏꯗꯕꯅꯦ ꯑꯗꯨꯕꯨ ꯊꯥꯏꯅꯒꯤ ꯑ ꯑꯍꯟꯁꯤꯡꯅꯗꯤ ꯊꯥꯏꯅꯒꯤ ꯑꯍꯟ ꯏꯕꯦꯟꯁꯤꯡꯅꯗꯤ ꯍꯧꯖꯤꯛꯃꯛꯇꯕꯨ ꯑꯩꯈꯣꯏꯒꯤꯗ ꯇꯧꯔꯤꯕꯁꯤꯅꯤ
ꯌꯨꯖꯗ꯭ꯔꯗꯤ ꯆꯥꯛ ꯊꯣꯡꯕ ꯌꯥꯗꯦ ꯑꯗꯒꯤ ꯑꯥ ꯀꯩ ꯈꯣꯡ ꯍꯥꯝꯕ ꯆꯪꯉꯨꯔꯗꯤ ꯑꯦ ꯏꯔꯨꯖꯗ꯭ꯔꯗꯤ ꯆꯥꯛꯈꯨꯝ ꯆꯪꯕ ꯌꯥꯗꯦ ꯁꯦꯟꯗꯜ ꯇꯣꯡꯉꯒ ꯆꯥꯕ ꯌꯥꯗꯦ ꯑꯃ ꯑꯃ ꯌꯥꯝꯅ ꯑꯍꯜ ꯂꯃꯟ ꯊꯥꯏꯅꯒꯤ ꯑꯍꯜ ꯂꯃꯟꯗꯤ ꯌꯥꯝ ꯆꯦꯛꯁꯤꯜꯂꯦ ꯍꯥꯏꯇꯥꯔꯦ ꯌꯦꯟꯁꯨ ꯊꯣꯡꯕ ꯌꯥꯗꯦ ꯑꯃꯁꯨ ꯆꯥꯕ ꯌꯥꯗꯦ ꯃꯣꯏꯗꯤ ꯃꯅꯥ ꯃꯁꯤꯡ ꯑꯗꯨ ꯅꯕꯨꯗꯤ ꯐꯕ ꯄꯨꯟꯁꯤꯕ ꯅꯨꯡꯁꯥꯡꯕꯕꯨꯗꯤ ꯑꯣꯏꯕ ꯑꯗꯨꯕꯨ ꯍꯧꯖꯤꯛꯀꯤ ꯃꯇꯝꯒꯤ ꯅꯍꯥꯁꯤꯡꯅꯗꯤ ꯑꯗꯨꯁꯤꯡꯁꯤ ꯏꯟꯕꯗ ꯌꯥꯝꯅ ꯋꯥꯅꯕ ꯍꯥꯏꯕꯗꯣ ꯑꯣꯏꯅꯔꯦ
ꯆꯣꯡ ꯄꯥꯡ ꯑꯝꯇ ꯅꯥꯏꯅꯗ꯭ꯔꯦꯗꯣ ꯇꯧꯔꯤꯁꯦ ꯍꯥꯏꯗꯤ ꯃꯁꯣꯡ ꯄꯥꯛ ꯅꯥꯏꯅ ꯠꯇ꯭ꯔꯦꯗꯤ ꯑꯍꯜ ꯂꯃꯟ ꯊꯛꯁꯤ ꯈꯥꯁꯤ ꯀꯣ ꯑꯗꯒꯤ ꯀꯩꯅꯣ ꯑꯥ ꯀꯔꯤ ꯍꯥꯏꯇꯥꯔꯦ ꯊꯛꯁꯤ ꯈꯥꯁꯤ ꯑꯗꯒꯤ ꯕꯦꯕꯥꯔꯁꯦ ꯕꯦꯕꯥꯔꯁꯤ ꯌꯥꯝꯅ ꯗꯔꯀꯥꯔ ꯑꯣꯏꯗꯅꯀꯣ
ꯍꯣꯏ ꯍꯣꯏ ꯍꯣꯏ
ꯕꯦꯕꯥꯔꯒꯨꯝꯕꯁꯦ ꯌꯥꯝ ꯗꯔꯀꯥꯔ ꯑꯣꯏꯕꯅꯤꯅ ꯕꯦꯃꯥꯔ ꯌꯥꯎꯔꯛꯇꯕ ꯑꯩ ꯑꯍꯜ ꯅꯤꯡꯖꯃꯅꯤ ꯈꯪꯉꯛꯇꯕ ꯑꯗꯨꯃꯥꯏꯅ ꯑꯗꯨꯃꯥꯏꯅ ꯑꯣꯏꯌꯦꯕ
ꯍꯣ ꯍꯣꯏ ꯕꯦꯕꯥꯔ ꯌꯥꯎꯔꯛꯇꯕ ꯍꯥꯏꯁꯦ ꯕꯦꯕꯥꯔ ꯌꯥꯎꯔꯛꯇꯕꯁꯤꯅ ꯑꯥ ꯋꯥꯈꯜ ꯃꯥꯡꯉꯛꯏꯅꯦ ꯑꯩꯒꯤ ꯍꯧꯔꯛꯐꯝ ꯍꯥꯏꯕꯗꯣ ꯂꯣꯏꯅ ꯃꯨꯊꯠꯂꯤꯅꯦꯕ ꯑꯗ ꯃꯤ ꯑꯃꯅ ꯊꯣꯛꯂꯛꯄ ꯃꯇꯝꯗ ꯕꯦꯕꯥꯔ ꯍꯥꯏꯕꯁꯤ ꯁꯤꯅ ꯑꯩꯒꯤ ꯂꯧꯁꯤꯡ ꯍꯥꯏꯕꯁꯦ ꯃꯤꯅ ꯐꯥꯕ ꯉꯝꯃꯤꯅꯦꯕ ꯑꯥ ꯑꯗꯨꯒꯨꯝꯕꯅꯦ ꯍꯥꯏꯕ ꯇꯥꯔꯦ
ꯍꯣꯏ ꯃꯥꯅꯦ ꯕꯦꯕꯥꯔ ꯂꯣꯟꯆꯟ ꯍꯥꯏꯗꯤ ꯐꯖꯕꯕꯁꯤꯦꯀꯣ ꯌꯥꯝꯅ ꯗꯔꯀꯥꯔ ꯑꯣꯏꯌꯦ ꯃꯤ
ꯎꯝ
ꯌꯥꯝꯅ ꯍꯥꯏꯗꯤ ꯑꯩꯈꯣꯏꯅ ꯍꯧꯖꯤꯛ ꯇꯨꯡꯒꯤ ꯍꯧꯔꯛꯏꯕ ꯑꯉꯥꯡꯁꯤꯡꯁꯤꯗꯁꯨ ꯌꯥꯝꯅ ꯇꯝꯕꯤꯕ ꯑꯃ ꯗꯔꯀꯥꯔ ꯑꯣꯏꯌꯦ ꯌꯥꯝꯅ ꯑꯗꯒꯤ ꯍꯡ ꯎꯝ ꯀꯔꯤ ꯍꯥꯏꯇꯥꯔꯦ ꯑꯥ ꯍꯧꯔꯛꯏꯕ ꯑꯉꯥꯡꯁꯤꯡꯁꯤꯗ ꯍꯥꯏꯗꯤ ꯆꯠꯅꯕꯤ ꯆꯠꯅ ꯂꯣꯟꯆꯠ ꯍꯥꯏꯕꯁꯦ
ꯊꯧꯒꯜꯂꯣꯟ ꯕꯦꯕꯥꯔ ꯍꯥꯏꯕꯁꯦ ꯌꯥꯝꯅ ꯈꯪꯕ ꯗꯔꯀꯥꯔ ꯑꯣꯏꯌꯦ
ꯍꯣꯏ ꯍꯣꯏ ꯌꯥꯝ ꯊꯤꯅ ꯃꯔꯨ ꯑꯣꯏ ꯍꯥꯏꯅ ꯈꯜꯂꯦ ꯑꯩꯒꯤ ꯋꯥꯈꯜꯗꯁꯨ
ꯍꯣꯏ ꯑꯗꯣ ꯃꯇꯝ ꯃꯇꯝ ꯑꯗꯨꯕꯨ ꯑꯩꯈꯣꯏꯅ ꯑꯉꯥꯡ ꯑꯣꯏꯔꯤꯉꯩ ꯃꯇꯝꯗ ꯁꯥꯟꯅꯔꯛ ꯗꯨꯒ ꯍꯧꯖꯤꯛꯀꯤ ꯃꯇꯝꯒꯤ ꯁꯥꯟꯅꯔꯛꯄ ꯑꯉꯥꯡꯁꯤꯡ ꯁꯤꯡꯁꯤꯒ ꯃꯥꯟꯅꯗ꯭ꯔꯔꯦ ꯍꯧꯖꯤꯛ ꯃꯇꯝꯗꯤ ꯐꯣꯟꯗ ꯐꯣꯟꯗ ꯂꯣꯏ ꯁꯥꯟꯅ ꯂꯩꯦ ꯑꯩ ꯃꯇꯝꯗꯗꯤ ꯀꯦꯀꯨ ꯂꯣꯠꯄꯤ ꯁꯥꯟꯅꯔꯛꯏ ꯆꯩꯇꯦꯛ ꯀꯣꯠꯄꯤ ꯁꯥꯟꯅꯔꯛꯏ ꯑꯗꯒꯤ ꯑꯗꯒꯤ ꯅꯨꯡꯁꯦ ꯂꯣꯏꯅ ꯄꯩꯈꯠꯂꯒ ꯅꯨꯡ ꯀꯛꯄꯤ ꯁꯥꯟꯅꯔꯦ ꯑꯦ ꯆꯦꯟ ꯆꯣꯡꯕ ꯌꯥꯝꯅ ꯁꯥꯟꯅꯔꯦ
ꯈꯣꯡꯖꯣꯝꯕꯤꯖꯨ
ꯑꯧ ꯈꯣꯡꯖꯣꯝꯕꯤ ꯑꯣꯏ ꯈꯣꯡꯖꯣꯝꯕꯤꯁꯨ ꯌꯥꯎꯋꯦ ꯑ
ꯌꯥꯝ ꯅꯨꯡꯉꯥꯏꯌꯦ ꯑꯗꯨꯕꯨ ꯍꯧꯖꯤꯛꯀꯤ ꯃꯇꯝꯒꯤ ꯑꯉꯥꯡꯁꯤꯡꯅꯗꯤ ꯈꯪꯉꯔꯣꯏ ꯃꯣꯏꯗꯤ ꯗꯤ ꯃꯇꯝꯖꯨ ꯂꯩꯇ꯭ꯔꯦ ꯍ ꯃꯇꯝꯖꯨ ꯂꯩꯇ꯭ꯔꯦ ꯄ꯭ꯂꯁ ꯑꯇꯣꯞꯄ ꯑꯃꯈꯛ ꯇ ꯅꯠꯇꯅ ꯃꯣꯏꯗꯤ ꯐꯣꯟ ꯍꯥꯏꯕ ꯐꯣꯟꯁꯤꯗ ꯂꯣꯏꯅꯃꯛ ꯊꯋꯥꯏ ꯂꯣꯏ ꯌꯥꯎꯍꯟ ꯌꯥꯎꯅꯈ꯭ꯔꯦꯕꯥ ꯑꯍꯟ ꯅꯍꯥ ꯂꯣꯏꯅꯃꯛ
ꯎꯝ ꯃꯥꯅꯦ ꯃꯥꯅꯦ ꯑꯁꯤ ꯌꯥꯝ ꯐꯠꯇꯦ ꯑꯩꯒꯤ ꯋꯥꯈꯟꯗ ꯍꯥꯏꯗꯤ ꯆꯠꯅꯕꯤ ꯀꯥꯡꯂꯣꯟ ꯆꯠꯅ ꯂꯣꯟꯆꯠ ꯍꯥꯏꯕꯁꯦꯀꯣ ꯇꯝꯕꯤꯕ ꯌꯥꯝꯅ ꯗꯔꯀꯥꯔ ꯑꯣꯏꯕ꯭ꯔꯥ ꯍꯥꯏꯅ ꯈꯜꯂꯦ
ꯎꯝ
ꯃꯤ ꯑꯃꯒ ꯑꯃꯒ ꯀꯃꯥꯏꯅ ꯕꯦꯕꯥꯔ ꯎꯠꯀꯅꯤ ꯑꯗꯒꯤ ꯃꯤ ꯑꯃ ꯂꯥꯛꯄꯗ ꯀꯃꯥꯏꯅ ꯇꯧꯒꯅꯤ ꯍꯥꯏꯕꯁꯦ ꯃꯁꯦ ꯁꯤꯗꯒꯤ ꯍꯧꯔꯛꯇꯣꯏꯅꯦꯕꯥ
ꯍꯣꯏ ꯍꯣꯏ
ꯐꯣꯟ ꯂꯩꯇ꯭ꯔꯤꯉꯩ ꯃꯇꯝꯗꯗꯤ ꯁꯨꯃꯥꯡꯗ ꯆꯦꯟ ꯆꯣꯡꯗꯅ ꯁꯥꯟꯅꯗꯅ ꯅꯨꯡꯉꯥꯏꯅ ꯁꯤꯗꯩꯗ ꯍꯛꯆꯥꯡ ꯐꯅ ꯅꯨꯡꯉꯥꯏꯅ ꯂꯩꯅꯕꯒꯤꯗꯃꯛꯇ ꯇꯧꯔꯛꯑꯦ ꯑꯗꯒꯤ ꯑꯥ ꯀꯔꯤ ꯇ꯭ꯌꯨꯁꯟ ꯆꯠꯄꯗ ꯅꯨꯡꯉꯥꯏꯕꯥ ꯃꯍꯥꯎ ꯐꯪꯉꯛꯑꯦ ꯍꯧꯖꯤꯛꯇꯤ ꯑꯗ ꯗꯨꯒꯤ ꯃꯍꯨꯠ ꯂꯣꯏꯅ ꯁꯤꯟꯒ꯭ꯔꯦ ꯐꯣꯟ ꯍꯥꯏꯕꯁꯤꯗ ꯊꯧ ꯁꯝꯖꯤꯜꯂꯛꯑꯦ ꯑꯗꯒꯤ ꯆꯥꯕ ꯊꯛ ꯄꯗꯁꯨ ꯌꯥꯝꯅ ꯃꯈꯟ ꯃꯈꯟꯒꯤ ꯆꯥꯕꯤ ꯊꯛꯄꯤ
ꯍꯣꯏ ꯍꯣꯏ ꯑꯗꯨꯁꯤꯅ ꯁꯝꯅ ꯍꯥꯏꯔꯕꯗ ꯑꯗꯨꯅ ꯐꯣꯟ ꯃꯦꯠꯇꯅ ꯐꯝꯗꯅ ꯂꯣꯏꯅ ꯂꯩꯔꯕꯅꯤꯅ ꯑꯗꯨ ꯃꯤ ꯃꯌꯥꯝꯅ ꯍꯨꯖꯤꯛ ꯄꯨꯛ ꯅꯣꯏꯊꯣꯔꯛꯏꯁꯦ ꯄꯨꯛ ꯅꯣꯏꯊꯣꯔꯛ ꯄꯁꯦ ꯍꯣꯏ ꯃꯤ ꯈꯔꯒꯤꯗꯤ ꯐꯕ ꯂꯩ ꯑꯗꯨꯕꯨꯞ ꯄꯨꯛ ꯅꯣꯏꯊꯣꯔꯛꯄꯁꯦ ꯐꯕ ꯅꯠꯇꯦꯕꯥ ꯄꯨꯛ ꯅꯣꯏꯊꯣꯔꯛꯄꯁꯤꯅ ꯀꯔꯤ ꯑꯣꯏꯍꯜꯂꯦ ꯐꯦꯠꯇꯤ ꯂꯤꯚꯔ ꯗꯍꯥꯏꯁꯦ ꯃꯤ ꯌꯨ ꯂꯥꯡ ꯀꯔꯤꯝꯇ ꯊꯛꯇ ꯇꯥꯔꯁꯨ ꯑꯩꯒꯤ ꯂꯤꯚꯔꯁ ꯁꯤꯗ ꯐꯦꯠꯇꯤ ꯂꯤꯚꯔ ꯂꯥꯛꯏꯁꯦ ꯅꯣꯏ ꯈꯠꯄ ꯑꯗꯨꯝ ꯐꯥꯝꯖꯤꯜꯂꯒ ꯂꯩꯔꯕꯅꯤꯅ ꯋꯥꯛꯇꯣ ꯑꯝꯇ ꯇꯧꯗ꯭ꯔꯦ ꯖꯪ ꯐꯨꯗ ꯆꯥꯥꯁꯜꯂꯦ ꯑꯗꯨꯅ ꯑꯩꯈꯣꯏꯗ ꯏꯁꯥꯗ ꯄꯨꯛꯇ ꯂꯣꯏꯅ ꯏꯟꯊꯣꯔꯛꯏꯁꯦ ꯄꯨꯛ ꯏꯟꯊꯣꯔꯛꯄ ꯑꯁꯤꯁꯨ ꯐꯕ ꯅꯠꯇꯦꯕ ꯁꯤꯅ ꯃꯔꯝ ꯑꯣꯏꯔꯒ ꯑꯩꯈꯣꯏꯗ ꯀꯣꯂꯦꯁꯇꯔꯣꯜ ꯋꯥꯡꯈꯠꯍꯜꯂꯅꯤ ꯑꯗꯒꯤ ꯇꯦꯛꯀꯨꯝꯕ ꯇꯧꯅꯩꯁꯦ ꯍꯧꯖꯤꯛꯀꯥꯟ ꯑꯉꯥꯡ ꯌꯨꯠꯁꯤꯡꯁꯨ ꯀꯔꯤꯁꯨ ꯍꯥꯔꯠ ꯑꯦꯇꯦꯛ ꯌꯥꯝ ꯇꯧꯅꯔꯤꯖꯦ ꯁꯤꯅ ꯌꯥꯝꯅ ꯃꯔꯨ ꯑꯣꯏꯌꯦꯕꯥ ꯑꯗꯨꯅ ꯑꯩꯈꯣꯏꯖꯦ ꯑꯍꯥ ꯑꯉꯥꯡꯗꯒꯤꯅ ꯑꯥ ꯑꯍꯜꯁꯤꯡꯐꯧ ꯑꯩꯈꯣꯏꯅ ꯉꯝꯃꯗꯤ ꯅꯣꯡꯃꯒꯤ ꯋꯥꯛꯀꯤꯡ ꯆꯠꯄꯤꯌꯣ ꯍꯥꯏꯖꯦ ꯋꯥꯛꯀꯤꯡ ꯍꯥꯏꯕꯁꯤꯅ ꯐꯅ ꯊꯕꯛ ꯆꯤꯜꯂꯁꯨ ꯏꯁꯥꯒꯤ ꯍꯛꯆꯥꯡꯁꯤꯅ ꯃꯔꯨ ꯑꯣꯏ ꯈꯜꯂꯒ ꯋꯥꯛꯀꯤꯡꯖꯦ ꯅꯣꯡꯃꯇꯪꯗ ꯑꯣꯏꯔꯖꯨ ꯈꯥꯏꯗꯣꯛꯄꯤꯕꯖꯤꯅ ꯑꯩꯈꯣꯏꯒꯤ ꯏꯁꯥꯒꯤ ꯌꯥꯝꯅ ꯐꯕ ꯁꯥꯖꯦꯟ ꯃꯈꯜ ꯑꯃꯅꯤ
ꯃꯥꯅꯦ ꯃꯥꯅꯦ ꯁꯥꯖꯦꯟꯅꯦ ꯁꯥꯖꯦꯟ ꯃꯥꯅꯦ ꯍꯛꯆꯥꯡ ꯐꯅ ꯂꯩꯕꯁꯦꯀꯣ ꯍꯨꯃꯥꯡ ꯇꯥꯍꯟꯕ ꯅꯣꯡꯃꯒꯤ ꯊꯕꯛ ꯃꯌꯥꯝ ꯆꯠꯂꯨꯔꯖꯨ ꯑꯍꯪ ꯂꯥꯏꯔꯤꯛ ꯇꯝꯕ ꯑꯣꯔ ꯑꯦꯅꯤ ꯌꯥꯝ ꯆꯠꯂꯨꯔꯖꯨꯀꯣ
ꯑꯦ
ꯍꯥꯏꯗꯤ ꯍꯨꯃꯥꯡ ꯇꯥꯍꯟꯕꯖꯦ ꯁꯤꯅ ꯌꯥꯝ ꯗꯔꯀꯥꯔꯅꯦ ꯆꯥꯛ ꯌꯥꯝ ꯆꯥꯗꯕ ꯍꯧꯖꯤꯛꯀꯥꯟꯒꯤ ꯑꯆꯥ- ꯑꯊꯛꯁꯤꯗꯤ ꯀꯔꯤ- ꯀꯔꯤꯅꯣ ꯃꯥꯒꯤ ꯀꯦꯃꯤꯀꯦꯜꯁ ꯀꯩꯀꯩ ꯃꯌꯥꯝ ꯍꯥꯞꯆꯜꯂꯕꯅꯤꯅ ꯊꯣꯛꯂꯛꯄ ꯌꯥꯕ ꯃꯥꯒꯤ ꯍꯥꯏꯗꯤ ꯍꯛꯆꯥꯡꯗ ꯃꯊꯣꯡ- ꯃꯔꯝ ꯈꯪꯗꯕ ꯂꯥꯏꯅ ꯌꯥꯝ ꯊꯣꯛꯂꯛꯏꯖꯦ ꯀꯣ ꯑꯗꯨꯕꯨ ꯍꯣꯏ ꯅꯣꯡ ꯐꯥꯗꯣꯛ ꯃꯍꯥꯎ ꯇꯪꯕꯗꯤ ꯀꯩꯁꯨ ꯀꯥꯏꯗꯦ ꯑꯗꯨ ꯃꯁꯤꯅ ꯃꯄꯨꯡ ꯑꯣꯏꯅ ꯆꯥꯔꯤꯕ ꯃꯤꯁꯤꯡꯁꯦ ꯁꯤꯖꯦ ꯌꯥꯝꯅ ꯐꯠꯇ ꯐꯠꯇꯕ꯭ꯔꯥ ꯍꯥꯏꯅ ꯑꯩꯒꯤ ꯋꯥꯈꯜꯗꯗꯤ ꯈꯟꯖꯩꯕ
ꯍꯣꯏ ꯐꯠꯇꯦ- ꯐꯠꯇꯦ ꯁꯤꯅ ꯌꯥꯝꯅ ꯃꯄꯨꯡ ꯃꯣꯢꯅ ꯑꯗꯨꯕꯨ ꯍꯧꯖꯤꯛꯀꯥꯟꯒꯤ ꯅꯍꯥꯁꯤꯡꯖꯤꯗꯤ ꯁꯤꯒꯨꯝꯕꯁꯦ ꯌꯥꯝ ꯄꯥꯝꯃꯦꯕ ꯁꯝꯅ ꯍꯥꯏꯔꯕꯗ ꯁꯤꯖꯤꯅ ꯌꯥꯝ ꯂꯛꯖꯔꯤꯌꯁ ꯑꯃꯥꯥ ꯑꯣꯏꯅ ꯌꯥꯝ ꯐꯖꯔꯕꯥ ꯌꯥꯝ ꯀꯔꯤ ꯍꯥꯏꯅꯤ ꯃꯣꯏ ꯗꯥ ꯑꯥꯏꯊꯤꯜ ꯑꯃꯒ ꯂꯣꯏꯅꯅ ꯍꯧꯖꯤꯛ ꯃꯇꯝꯗꯅꯤ ꯅꯍꯥꯁꯤꯡꯅ ꯌꯥꯝꯅ ꯄꯥꯝꯅ ꯆꯥꯅꯩꯌꯦ ꯑꯍꯜ ꯅꯍꯥꯁꯤꯡꯖꯨ ꯅꯨꯡꯉꯥꯏꯕꯣꯏ- ꯀꯔꯤꯕꯣꯏ ꯌꯥꯝ ꯄꯥꯝꯅ ꯆꯥꯅꯩ ꯑꯗꯨꯕꯨ ꯏꯁꯥꯒꯤ ꯈꯟꯗ ꯈꯟꯕ ꯃꯤꯖꯨ ꯌꯥꯎꯋꯦ ꯈꯟꯗꯕ ꯃꯤꯖꯨ ꯌꯥꯎꯋꯏ ꯌꯥꯎꯋꯦ ꯑꯥꯗꯨꯕꯨ ꯌꯥꯝꯅ ꯍꯧꯖꯤꯛꯀꯤ ꯃꯇꯝꯖꯤꯗ ꯌꯥꯝꯅ ꯆꯠꯅꯔꯛꯄ ꯑꯃꯥ ꯑꯣꯢ ꯑꯣꯢꯅ ꯂꯥꯛꯑꯦꯕ ꯑꯗꯨꯅ ꯑꯩꯈꯣꯏꯒꯤ ꯁꯤꯖꯤ ꯁꯤ ꯆꯥꯔꯕ ꯃꯇꯨꯡꯗ ꯑꯩꯈꯣꯏꯅ ꯌꯥꯝ ꯇꯣꯏꯅ ꯆꯥꯕ ꯃꯤꯗꯤ ꯑꯩꯈꯣꯏꯒꯤ ꯋꯥꯈꯜꯒꯤ ꯆꯥꯡ ꯅꯦꯝꯙꯔꯦ ꯑꯦ ꯏꯁꯥ- ꯏꯎꯒꯤ ꯄꯥꯡꯒꯜꯒꯤ ꯆꯥꯡ ꯅꯦꯝꯗꯔꯛꯑꯦ ꯑꯗꯨꯒ ꯃꯤ ꯃꯌꯥꯝ ꯌꯥꯝꯅ ꯑꯩꯒꯤ ꯁꯤꯡꯂꯤ -ꯅꯥꯎꯔꯤꯖꯦ ꯁꯣꯟꯖꯜꯂꯛꯑꯦ ꯆꯤꯛꯄ -ꯁꯥꯕ ꯇꯧꯏ ꯍꯥꯏ ꯁꯤ ꯃꯌꯥꯝ ꯆꯥꯕꯖꯤꯒꯅꯁꯨ ꯌꯥꯝꯅ ꯃꯣꯢꯗ ꯌꯥꯝꯅ ꯂꯥꯛꯑꯦꯕ
ꯎꯪ ꯃꯥꯟꯅꯤ ꯃꯥꯟꯅꯤ ꯆꯥꯕ-ꯊꯛꯄ ꯍꯦꯟꯖꯜꯂꯛꯑꯗꯤ ꯇꯨꯝꯗꯕꯒꯤ ꯆꯥꯡꯖꯨ ꯍꯦꯟꯖꯜꯂꯛꯏꯀꯣ ꯊꯕꯛꯇꯨꯅꯁꯨ ꯁꯨꯗ꯭ꯔꯕꯅꯤꯅ ꯋꯥꯈꯟꯖꯦ ꯍꯩ ꯗꯤ ꯏꯁꯥꯖꯦ ꯅꯨꯡꯉꯥꯏꯔꯛꯇꯕ ꯑꯗꯨꯝ ꯐꯝꯃ ꯂꯩꯁꯤꯟꯕꯖꯤꯅꯀꯣ ꯑꯗꯒꯤ ꯃꯤ ꯌꯥꯝꯈꯠꯂꯛꯄꯒꯤ ꯃꯇꯨꯡꯏꯟꯅ ꯌꯨꯝꯖꯨ ꯀꯤꯗꯤꯛ -ꯀꯤꯗꯤꯛ ꯏꯟꯅꯔꯛꯑꯦ ꯑꯗꯨꯗꯨꯅ ꯍꯥꯏꯗꯤ ꯊꯕꯛ ꯁꯨꯕꯒꯤ ꯆꯥꯡ ꯉꯍꯥꯋꯥꯏꯗꯤ ꯍꯤꯡꯒꯣꯜ ꯁꯨꯔꯝꯕ-ꯈꯣꯠꯂꯝꯕꯒꯤ ꯆꯥꯡꯗꯨꯖꯨ ꯌꯥꯝ ꯍꯟꯗꯔꯛꯏꯗꯅ ꯑꯥꯗꯣ ꯍꯧꯖꯤꯛꯇꯤ ꯑꯗꯨꯒꯨꯝꯕꯗꯨꯁꯨ ꯍꯣꯕꯤ ꯑꯣꯏꯅ ꯇꯧꯅꯒꯗꯕꯁꯨ ꯇꯧꯅꯗ꯭ꯔꯦ ꯐꯝꯃꯒꯥ ꯅꯨꯡꯉꯥꯏꯅ ꯌꯦꯡꯉꯥꯒ ꯐꯣꯟ ꯃꯦꯠꯄ ꯈꯛꯇꯪ ꯄꯥꯝꯅꯔꯦꯀꯣ
ꯍꯣ ꯍꯣꯏ ꯃꯤꯁꯤꯡꯖꯦ ꯃꯤꯁꯤꯡꯖꯦ ꯅꯨꯡꯉꯥꯏꯕ ꯐꯣꯟ ꯃꯦꯠꯂꯒ ꯐꯝꯃ ꯂꯩꯕ ꯏꯪꯅ-ꯆꯤꯛꯅ ꯂꯩꯕ ꯐꯣꯟ ꯃꯦꯠꯂꯒ ꯐꯣꯟꯖꯦ ꯈꯛꯇꯗ ꯐꯣꯟ ꯐꯣꯟꯅ ꯃꯔꯨꯞ ꯑꯣꯏꯅꯒ꯭ꯔꯦ ꯕꯥ ꯃꯇꯝ ꯑꯃꯗꯗꯤ ꯂꯝꯄꯥꯛꯇ ꯐꯝꯃꯒ ꯋꯥꯔꯤ- ꯋꯥꯇꯥꯏ ꯑꯩꯈꯣꯏꯒꯤ ꯂꯩꯀꯥꯏꯗꯨꯒꯤ ꯈꯟꯅ-ꯅꯩꯅꯕ ꯑꯍꯜ ꯂꯃꯟꯖꯦ ꯂꯝꯄꯥꯛꯇ ꯐꯝꯅꯔꯝꯃꯤ ꯍꯧꯖꯤꯛꯇꯤ ꯐꯣꯟꯖꯦ ꯐ ꯐꯣꯟꯖꯦ ꯌꯦꯡꯉꯒ ꯃꯌꯨꯝꯗ ꯐꯝꯕꯖꯤꯅ ꯃꯣꯏꯒꯤ ꯄꯣꯊꯥꯕ ꯑꯣꯏ ꯑꯣꯏꯅ ꯂꯧꯅꯔꯦꯕꯥ ꯍꯧꯖꯤꯛ ꯃꯇꯝꯖꯤꯗꯗꯤ
ꯐꯣꯟꯖꯦ ꯌꯦꯡꯉ ꯃꯣꯏ ꯄꯣ ꯊꯥꯕ ꯑꯥ ꯍꯣꯏ ꯍꯧꯖꯤꯛꯇꯤ ꯇꯤ ꯚꯤꯒꯤ ꯗꯔꯀꯥꯔꯗꯤ ꯂꯩꯇ꯭ꯔꯦꯗ
ꯑꯥ ꯑꯥ ꯐꯔꯦ ꯐꯔꯦ ꯑꯗꯨꯗꯤ ꯇꯧꯔꯣꯀꯣ
ꯑꯥ ꯍꯣꯏ ꯍꯣꯏ ꯌꯥꯝ ꯅꯨꯡꯉꯥꯏꯖꯔꯦ ꯎꯝ